ꯎꯝ ꯉꯁꯥꯏꯗꯤ ꯑꯩꯅ ꯇꯧꯕꯗꯨ ꯀꯣ ꯇꯥꯗꯕ ꯑꯍꯟꯥꯟꯕ ꯑꯣꯏꯅ ꯇꯧꯕꯗꯣ ꯑꯗꯨꯗꯒꯤꯦ
ꯑꯆꯥ ꯀꯅꯥ ꯑ ꯆꯥꯔꯦ ꯆꯥꯔꯦ ꯅꯪꯗꯦ
ꯑꯩꯁꯨ ꯆꯥꯔꯦ
ꯆꯥ ꯌꯕ
ꯆꯥꯔꯦ ꯍꯥꯏꯕ ꯆꯥꯈ꯭ꯔꯦ
ꯀ꯭ꯔꯤꯟ ꯆꯪ ꯆꯕ꯭ꯔꯣ
ꯑꯩꯈꯣꯏꯒꯤ ꯉꯁꯤ ꯑ ꯌꯦꯔꯨꯝꯒ ꯀꯁꯣꯏ ꯆꯥꯏ
ꯎꯝ
ꯅꯣꯏꯗꯤ ꯅꯣꯏꯗꯤ ꯀꯩ ꯆꯥꯒꯦ
ꯑꯩꯈꯗꯤ ꯗꯥꯎ ꯇꯥꯔꯦ ꯉꯁꯤꯗꯤ
ꯑꯣ ꯑꯁꯨꯃꯥꯏꯅ ꯑꯗꯨꯝ ꯋꯥꯔꯤꯁꯤ ꯕ꯭ꯔꯣ
ꯍꯣꯏ
ꯍꯥ
ꯑꯗꯨ ꯀꯩꯅꯣ ꯍꯥꯏꯕ ꯌꯥꯗꯕꯅꯤꯀꯣ
ꯍꯣꯏ ꯍꯣꯏ ꯍꯣꯏ
ꯑꯩꯁꯨ ꯎꯝ ꯑꯍꯟꯕꯅꯦ ꯍꯥꯏꯕꯀꯣ ꯉꯁꯤꯁꯦ ꯑꯗꯨ ꯑꯩꯗꯣ ꯉꯁꯥꯏꯗꯣ ꯈꯪꯗꯕ ꯑꯗꯨ ꯎꯝ ꯑꯃꯥꯗꯨꯅ ꯍꯥꯏꯕꯤꯌꯦ ꯍꯥꯏꯕꯀꯣ ꯑꯩꯕꯨ
ꯎꯝ
ꯑꯍꯥꯟꯕ ꯑꯩꯅ ꯋꯔꯤ ꯁꯅꯥꯄꯇꯣ ꯃꯥꯅ ꯍꯥꯏꯕꯤꯌꯦ ꯉꯁꯤꯗꯤ ꯀꯩ ꯇꯧꯒꯦꯅ
ꯀꯔꯤꯗꯧꯅꯤ ꯅꯨꯡꯊꯤꯟ ꯆꯨꯞꯄ ꯑꯗꯨꯝ ꯀꯥꯗ ꯐꯝꯃꯦ
ꯎꯝ
ꯅꯪꯗꯤ
ꯎꯝ ꯑꯩꯁꯨ ꯑꯁꯤ ꯏꯝꯐꯥꯜ ꯑꯩꯁꯨ ꯉꯁꯤ ꯀꯥꯏꯗꯅꯣꯃꯥ ꯆꯠꯂꯦ
ꯎꯝ ꯀꯩꯅꯣ ꯑꯗꯨ ꯀꯣꯜ ꯁꯦꯟꯇꯔꯗꯨ ꯅꯪꯅ ꯇꯧꯔꯛꯂꯗꯤ
ꯎꯝ
ꯅꯪꯅ ꯑꯌꯥꯝꯕ ꯋꯥ ꯄꯦꯠꯀꯗꯧꯕ
ꯑꯩꯅ ꯍꯦꯟꯅ ꯑꯣ ꯑꯩꯅ ꯍꯦꯟꯅ ꯌꯥꯝꯒꯗꯧꯕ꯭ꯔꯣ ꯑꯗꯨ ꯅꯪꯗꯤ ꯀꯔꯤꯁꯨ ꯋꯥ ꯉꯥꯡꯗꯕꯒꯨꯝ ꯇꯧꯋꯦꯅꯦ
ꯅꯠꯇꯦ ꯑꯗꯨ ꯑꯩ ꯑꯩꯅ ꯉꯥꯡꯉꯗꯤ ꯅꯪ ꯑꯃꯨꯛꯀ ꯍꯣꯏ ꯐꯔꯦ ꯍꯣꯔꯦꯟ ꯀꯩꯅꯣꯗ ꯍꯥꯏꯕꯤꯔꯒꯦ ꯐꯖꯅ ꯑꯩꯅ
ꯍꯣꯏ ꯍꯣꯏ ꯐꯖꯅ ꯍꯥꯏꯕꯤꯔꯣ
ꯎꯝ
ꯑꯗꯨ ꯑꯗꯨ ꯁꯤꯁꯦ ꯅꯨꯡꯉꯥꯏꯕ ꯃꯥꯜꯂꯦꯀꯣ
ꯍꯣꯏ ꯅꯨꯡꯉꯥꯏ ꯅꯨꯡꯉꯥꯏꯌꯦ ꯅꯨꯡꯉꯥꯏꯌꯦ ꯅꯨꯡꯉꯥꯏꯌꯦ
ꯎꯝ
ꯑꯩꯁꯨ ꯀꯨꯏꯗ꯭ꯔꯤꯌꯦ ꯄꯥꯏꯕ
ꯑꯥ ꯨꯏ ꯀꯨꯏꯗ꯭ꯔꯁꯨ ꯀꯨꯏꯗ꯭ꯔꯁꯨ ꯃꯅꯥꯗꯤ ꯐꯪꯂꯝꯅꯤꯅꯦ
ꯆꯩ ꯑꯣꯏꯅ ꯐꯪꯉꯦ ꯃꯅꯥ ꯐꯪꯗꯦ ꯑꯦ ꯍꯣꯔꯦꯟ ꯑꯣꯏꯅ ꯐꯖꯅ ꯂꯤꯕꯤꯒꯦ
ꯍꯣꯏ ꯍꯣꯏ ꯂꯤꯕꯤꯌꯣ
ꯑꯗꯨ ꯑꯣꯏꯔꯗꯤ ꯃꯊꯪ ꯋꯥꯔꯤ ꯁꯥꯕ ꯅꯨꯡꯉꯥꯏꯔꯦꯗꯅ
ꯑꯦ
ꯀꯔꯤ ꯀꯔꯤ ꯇꯧꯔꯤꯒꯦ ꯀꯔꯤ ꯀꯔꯤ ꯍꯣꯠꯅꯔꯤꯒꯦ ꯎ
ꯀꯩ ꯇꯧꯋꯦꯔꯣ ꯀꯩꯁꯨ ꯇꯧꯗꯦ ꯂꯩꯇꯕꯅꯒꯤꯔꯣ ꯅꯗ ꯀꯔꯤꯁꯨ ꯇꯧꯅꯤꯡꯉꯥꯏ ꯂꯩꯇꯕꯒꯤ ꯁꯤ ꯇꯧꯔꯤꯗꯣ ꯈꯪꯗ꯭ꯔꯣ
ꯎ ꯌꯥꯏꯗ ꯌꯥꯏꯗ ꯑꯩꯁꯨ
ꯑꯁꯤꯁꯨ ꯅꯨꯡꯉꯥꯏ ꯑꯁꯤꯁꯨ ꯅꯨꯡꯉꯥꯏꯕ ꯑꯃꯅꯤ ꯀꯔꯤꯅꯣ ꯍꯥꯏꯗꯤ ꯃꯤꯒ ꯋꯥꯔꯤꯁꯤꯅꯅꯤꯡꯉꯥꯏ ꯂꯩꯇꯕꯅꯤꯅ ꯑꯩꯗ ꯑꯗꯨꯝ ꯁꯤꯕ ꯇꯥꯕꯅꯦ ꯍꯥꯏꯕ
ꯍꯣꯏ ꯑꯗꯨ ꯎꯝ ꯑꯩꯈꯣꯏꯅ ꯑꯗꯨꯝ ꯍꯥꯏꯔꯝꯗꯤꯀꯣ ꯀꯣꯜ ꯁꯦꯟꯇꯔ ꯀꯣꯜ ꯁꯦꯟꯇꯔ ꯑꯗꯨꯝ ꯍꯥꯏꯔꯝꯅꯦ ꯑꯩꯅ ꯍꯥꯏ
ꯎꯝ ꯑꯗꯨꯗꯤ ꯌꯥꯕ꯭ꯔꯣ
ꯌꯥꯕꯅꯦ ꯌꯥꯕꯅꯦ
ꯑꯥ
ꯈꯪꯗꯦ ꯑꯩꯁꯨ ꯆꯞ ꯆꯥꯕꯗꯤ ꯌꯥꯕ꯭ꯔ ꯌꯥꯗ꯭ꯔꯗꯤ ꯑꯗꯨꯕꯨ ꯎꯝ ꯀꯔꯤ ꯀꯔꯤ ꯑꯗꯨ ꯀꯔꯤ ꯀꯔꯤ ꯍꯣꯠꯅꯔꯤꯒꯦ
ꯀꯩ ꯍꯣꯠꯅꯒꯦꯔꯣ ꯑꯗꯨꯝ ꯎꯝ ꯂꯥꯏꯔꯤꯛ ꯇꯝꯃꯤ ꯀꯥꯏꯅ
ꯎꯝ ꯑꯆꯥ ꯁꯦꯃꯤꯁꯇꯔ ꯁꯦꯃꯤꯁꯇꯔ ꯀꯌꯥꯔꯣ
ꯑꯩ ꯍꯧꯖꯤꯛ ꯑ ꯀꯩꯅꯣ ꯑ ꯃꯔꯤ ꯂꯣꯏꯁꯤꯟꯈ꯭ꯔꯦ ꯃꯉꯥ ꯀꯥꯈ꯭ꯔꯅꯤ
ꯑꯆꯥ
ꯅꯪꯗꯤ
ꯑꯩꯗꯤ ꯂꯥꯏꯔꯤꯛ ꯇꯝꯕ ꯂꯣꯏꯔꯦ
ꯑꯣ ꯑꯁ ꯅꯨꯡꯉꯥꯏꯍꯦ ꯇꯝꯕ ꯂꯣꯏꯈꯤꯕꯁꯦ
ꯍꯣꯏ ꯂꯣꯏꯔꯒ ꯈꯪꯂꯛꯀꯅꯤ ꯅꯨꯡꯉꯥꯏꯕ꯭ꯔ ꯅꯨꯡꯉꯥꯏꯇ꯭ꯔ
ꯎꯝ ꯀꯣꯛ ꯆꯥꯏꯑꯦ ꯑꯁ ꯑꯩꯕꯨꯁꯨ ꯉꯁꯤ ꯆꯩꯕꯗ ꯆꯩꯕꯗ ꯂꯣꯏꯔꯕꯅꯦ ꯄꯨꯟꯁꯤꯁꯦ ꯀꯩ ꯇꯧꯗꯣꯏꯅꯣ ꯍꯥꯏꯅ
ꯎꯝ ꯑꯗꯨ ꯌꯨꯝꯄꯥꯜꯂ ꯂꯣꯏꯔꯦ ꯍꯥꯏꯔꯣꯅ ꯑꯗꯣ
ꯌꯨꯝ ꯄꯥꯟꯅꯤꯡꯉꯥꯏ ꯃꯤ ꯊꯤꯔꯤ
ꯌꯨꯝ ꯄꯥꯜꯂ ꯂꯣꯏꯔꯦ ꯑꯗꯨꯕꯨ ꯌꯥꯝ ꯂꯨꯕ꯭ꯔꯣꯅꯦ ꯍꯥꯏꯗꯤ
ꯍꯥꯏꯗꯦꯅꯦ ꯀꯅꯥꯅꯁꯨ ꯄꯥꯝꯕꯤꯒꯦꯔꯣ
ꯍꯦ ꯍꯦ ꯑꯗꯨ ꯀꯔꯤ ꯑꯆꯥ ꯐꯣꯔꯠ ꯁꯃꯤꯁꯇꯔꯀꯣ ꯑꯣꯅꯔꯁ ꯈꯜꯈꯔꯕꯣ
ꯑꯩꯈꯣꯏꯗꯤ ꯑꯗꯨꯝ ꯎꯝ ꯑꯍꯟꯗꯒꯤ ꯑꯗꯨꯝ ꯈꯟꯍꯜꯂꯦ
ꯀꯔꯤ ꯑꯣꯏꯕꯔ ꯑꯣꯅꯔꯁꯇꯤ
ꯑ ꯍꯣꯝ ꯁꯥꯏꯟꯁ
ꯆꯞ ꯆꯥꯏꯅꯦ ꯑꯗꯨꯗꯤ ꯆꯞ ꯆꯥꯔꯦꯅꯦ
ꯑ ꯑꯗꯨ ꯑꯩꯈꯣꯏꯒꯤꯗꯨ ꯏꯁꯀꯣꯞ ꯆꯥꯎꯕꯀꯣ ꯑꯗꯨꯒꯤ ꯑꯗꯨꯝ ꯂꯧꯒꯦ ꯇꯧꯕ ꯈꯪꯗꯦꯗꯣ ꯇꯧꯅꯤꯡꯉꯥꯏꯁꯨ ꯀꯩꯝꯇ ꯂꯩꯇꯦ
ꯏꯁꯀꯣꯞ ꯆꯥꯎꯕ ꯆꯥꯎꯗꯕꯗꯤ ꯇꯣꯛꯈ꯭ꯔꯣꯅꯦ ꯑꯗꯨꯕꯨ ꯑꯩꯈꯣꯏꯅ ꯌꯨꯝ ꯄꯥꯜꯂꯁꯨ ꯑꯗꯨꯗꯤ ꯏꯁꯀꯣꯞ ꯌꯥꯝ ꯆꯥꯎꯔꯦꯅꯦ ꯍꯣꯝ
ꯑꯁ ꯈꯪꯗ꯭ꯔꯦ ꯑꯗꯨꯅ ꯆꯨꯝꯒꯗꯧꯕ꯭ꯔ
ꯎꯝ
ꯑꯗꯨ ꯍꯧꯖꯤꯛ ꯏꯕꯥꯅꯤꯅ ꯋꯥꯔꯤꯁꯅꯥꯔꯤꯁꯦ ꯎꯝ ꯇꯔꯥꯃꯉꯥꯒꯨꯝꯕ ꯐꯥꯎꯕ ꯁꯥꯅꯒꯗꯧꯕ꯭ꯔ ꯅꯠꯇ꯭ꯔꯒ ꯀꯨꯟꯔꯣ ꯀꯔꯝꯍꯥꯏꯅ ꯁꯥꯅ ꯇꯧꯕ꯭ꯔ
ꯎꯝ ꯑꯗꯨꯗꯨ ꯍꯣꯔꯦꯟ ꯑꯩꯅ ꯍꯥꯏꯕꯤꯒꯦ ꯐꯖꯅꯀꯣ
ꯑꯣꯀꯦ ꯑꯗꯣ ꯑꯁꯤꯗꯗꯤ ꯍꯥꯏꯕ ꯌꯥꯗꯕ꯭ꯔꯣ ꯍꯥꯏꯁꯦ
ꯍꯣꯏ
ꯑꯗꯨꯝ ꯂꯣꯟꯗꯥ ꯑꯇꯣꯞꯄꯗ ꯑꯣꯏꯅ ꯍꯥꯏꯗꯤ
ꯀꯩꯅꯣ ꯇꯔꯤꯛꯁ ꯑꯦꯟ ꯇꯤꯞꯁꯇ ꯍꯥꯏꯔꯗꯤ ꯌꯥꯏ
ꯑ ꯍꯥꯏꯕꯤꯌꯨꯅꯦ ꯑꯗꯨꯗꯤ ꯈꯔ ꯑꯇꯣꯞꯄꯗꯤ ꯕꯨꯗꯤ ꯁꯥꯅꯤꯡꯉꯥꯏ ꯂꯩꯕ꯭ꯔꯣ ꯅꯪ
ꯅꯪꯁꯨ ꯋꯥ ꯌꯥꯝ ꯉꯥꯡꯗꯕ ꯃꯥꯜꯂꯦ ꯑꯩꯗꯤ ꯋꯥ ꯌꯥꯝ ꯄꯦꯠꯄꯅꯦ ꯑꯁ ꯑꯩꯒꯤ ꯋꯥ ꯈꯨꯄꯦꯠꯁꯤꯗꯤ
ꯍꯣꯏ ꯍꯣꯏ ꯋꯥꯄꯦꯠ ꯀꯗꯧꯅꯦ
ꯋꯥ ꯄꯦꯠ ꯃꯟꯕꯒꯤ ꯑꯩꯈꯣꯏ ꯏꯃꯨꯡꯗꯤ ꯈꯤꯈꯔꯕꯅꯦꯕꯣ
ꯎꯝ ꯌꯥꯏꯗ ꯌꯥꯏꯗ ꯋꯥ ꯄꯦꯠꯄꯁꯨ ꯅꯨꯄꯤꯅ ꯋꯥ ꯄꯦꯠꯂꯁꯨ
ꯑꯪꯅꯤ ꯇꯃꯤ ꯇꯃꯤ ꯂꯩꯕꯤ ꯀꯪꯒꯨꯗꯨꯅꯦꯅꯦ
ꯑꯩꯔꯣ
ꯎꯝ
ꯍꯣꯏ ꯑꯗꯨꯕꯨ ꯁꯤꯗꯗꯤ ꯍꯩꯔꯦꯍꯦ ꯑꯩꯁꯨ ꯐꯖꯅ ꯅꯪꯕꯨ ꯆꯥꯟꯁ ꯄꯤꯕ ꯋꯥꯅꯤ ꯁꯤꯗ
ꯌꯥꯔꯦ ꯑꯩꯕꯨ ꯆꯥꯟꯁ ꯄꯤ ꯀꯥꯏꯅ ꯅꯪꯁꯨꯣ ꯑꯣꯏꯣꯏꯁꯅꯎꯅ ꯑꯗꯨꯗꯤ
ꯑꯗꯨꯅꯦ ꯑ ꯀ ꯀꯩꯅꯣꯗꯤ ꯀꯗꯥꯏꯗ ꯇꯝꯅꯤꯕꯗꯨꯗ
ꯍꯥꯝ
ꯀꯗꯥꯏꯗ ꯀꯗꯥꯏ ꯀꯗꯥꯏ ꯑꯗꯨ ꯖꯒꯥꯗꯤ ꯆꯞ ꯆꯥꯅ ꯍꯥꯏꯗ꯭ꯔꯁꯨ ꯀꯗꯥꯏꯗ ꯇꯝꯂꯤꯕ ꯑꯣ
ꯑꯗꯨꯝ ꯑꯗꯨꯒꯤ ꯀꯩꯅꯣ ꯑꯗꯨꯒꯤ ꯃꯤꯡꯗꯨ ꯗꯤ ꯍꯥꯏꯕ ꯌꯥꯕ꯭ꯔꯣ ꯑꯩꯅ ꯇꯝꯕꯗꯣ
ꯍꯣꯏ ꯃꯣꯏꯅꯗꯤ
ꯑꯗꯨꯝ ꯑꯗꯨ ꯃꯤꯡ ꯉꯥꯛꯇꯪ ꯍꯥꯏꯈ꯭ꯔꯒꯦ ꯑꯗꯨꯒꯤ ꯇꯝꯐꯝꯗꯨꯗꯤ ꯍꯥꯏꯔꯣꯏꯒꯦ
ꯍꯣꯏ ꯏꯃꯥꯟꯅꯕ ꯐꯩꯅꯗꯤ ꯑꯣ ꯑ ꯑ
ꯅꯪꯗꯤ
ꯑꯩꯗꯤ ꯀꯩꯅꯣꯗ ꯃꯊꯛꯂꯣꯝꯗ
ꯃꯊꯛꯂꯣꯝꯗ ꯍꯥꯏꯗꯤ
ꯗꯣꯟꯕꯣꯁꯀꯣꯗ
ꯋꯥꯎ ꯀꯩꯅꯣ ꯑ ꯑꯩꯈꯣꯏ ꯎ ꯑꯣ ꯑꯩꯁꯦ ꯅꯪ ꯀꯥꯏꯗꯒꯤꯅꯣ ꯍꯥꯏꯅ ꯈꯪꯒꯗꯧꯕ ꯃꯥꯜꯂꯦ ꯑꯦꯁꯇꯒꯤ ꯍꯧꯒꯗꯧꯕ ꯃꯥꯜꯂꯦ ꯅꯪꯅ ꯂꯩꯐꯝꯁꯦ
ꯍꯣꯏ ꯑꯗꯨꯔꯣꯝꯒꯤ ꯑꯗꯨꯔꯣꯝꯒꯤ ꯃꯈꯥꯅꯤ ꯈꯔ ꯀ ꯅꯍꯅꯦ ꯀ ꯃꯔꯗ ꯂꯩ ꯑꯗꯣ ꯀꯩꯅꯣ ꯑꯩꯅ ꯍꯥꯏꯕ꯭ꯔ ꯑꯗꯨꯣꯟꯒꯁꯀꯣꯗꯤ ꯈꯪꯉꯤꯀꯣ
ꯍꯣꯏ ꯈꯪꯉꯦ
ꯎꯝ ꯑꯗꯨꯒꯤ ꯃꯊꯛꯇꯨ ꯀꯣ ꯑꯦꯦꯁꯀꯤ ꯃꯊꯛ
ꯍꯣꯏ ꯍꯣꯏ ꯁꯅꯦꯔꯤꯅꯦ
ꯂꯩꯗꯦ ꯀꯔꯝꯍꯥꯏꯅ ꯂꯩꯕ꯭ꯔꯣ
ꯑꯗꯨꯗ ꯇꯝꯕꯗꯨꯗꯤ ꯅꯨꯡꯉꯥꯏꯇ꯭ꯔꯣꯅꯦ ꯑꯩꯈꯣꯏꯗꯤ ꯑꯩꯈꯣꯏꯗꯨꯗꯤ ꯑꯩꯈꯣꯏꯗꯤ ꯑꯗꯨꯗ ꯇꯝꯔꯒ ꯅꯨꯡꯇꯤꯁꯨ ꯑꯩꯗꯤ ꯁꯨꯡꯛꯆꯠ ꯆꯠꯇꯦ
ꯎꯝ
ꯑꯗꯨꯒ ꯄꯔꯤꯈꯥ ꯑꯃꯒ ꯂꯩ ꯍꯥꯏꯕ ꯀꯩꯅꯣꯗ ꯎ ꯂꯩꯕꯥꯛ ꯄꯣꯛꯄꯗꯀꯣ ꯑꯩꯈꯣꯏꯒꯤ ꯄ꯭ꯔꯦꯛꯇꯤꯀꯦꯜꯒꯤ ꯑꯁ ꯂꯣꯏꯌꯦ ꯑꯦ ꯑꯗꯨꯒꯤꯁꯨ ꯀꯦ ꯕꯥ ꯍꯥꯎꯗ꯭ꯔꯔꯤ ꯏꯕꯁꯨ ꯍꯥꯎꯗ꯭ꯔꯤ ꯍꯣꯔꯦꯟ ꯕꯥꯏ ꯕꯥ ꯇꯧꯔꯛꯄ ꯀꯥꯟꯗ ꯐꯠꯖꯒꯅꯤ
ꯎꯝ ꯑꯗꯨꯃꯥꯏꯅ ꯇꯦꯟꯁꯟ ꯂꯩꯕꯗꯣ ꯅꯨꯡꯉꯥꯏꯀꯣ
ꯑꯁ ꯀꯊꯥ ꯍꯥꯏꯔꯤ ꯇꯦꯟꯁꯟ ꯂꯩꯕꯗꯤ ꯍꯥꯏꯔꯤꯅꯨꯍꯦ ꯍꯧꯖꯤꯛꯀꯥꯟꯗꯤ ꯇꯦꯟꯁꯟꯒꯁꯦ ꯀꯔꯤꯁꯨ ꯈꯪꯗ꯭ꯔꯕꯅꯦ ꯑꯉꯥꯡ ꯑꯣꯏꯔꯤꯉꯩꯗꯤ ꯈꯔꯗꯤ ꯄꯥꯔꯝꯅꯦ ꯍꯧꯖꯤꯛ ꯀꯟ ꯀꯩ ꯇꯧꯔꯕꯅꯣ ꯈꯪꯗꯦ
ꯄꯗꯇꯩꯗ ꯑꯩꯈꯣꯏꯁꯨ ꯂꯥꯏꯔꯤꯛꯇꯤ
ꯍꯧꯖꯤꯛꯀꯥꯟꯗꯤ ꯃꯤꯒꯤ ꯁꯤꯟꯒꯦ ꯀꯥꯏꯅ ꯑꯗꯨ ꯌꯣꯀꯥꯟꯗ ꯑꯗꯨꯝ ꯂꯩꯔꯤꯅꯦ ꯍꯥꯏ
ꯍꯣꯏ ꯀꯔꯤ ꯇꯧꯋꯕ ꯀ꯭ꯔꯤꯅꯦꯕ ꯀ꯭ꯔꯤꯅꯦꯕ ꯍꯧꯖꯤꯛꯀꯤꯗ
ꯑꯩꯔꯣ ꯃꯤꯒꯤ ꯆꯤꯟꯒꯦ ꯍꯥꯏꯅꯅꯥꯛ ꯑꯗꯨꯪ ꯈꯟꯈ꯭ꯔꯦꯕ
ꯑꯣ ꯑꯦꯍ ꯂꯥꯏꯔꯤꯛꯛꯇꯛꯇꯤ ꯄꯥꯎꯗ
ꯎꯝ ꯂꯩꯔꯤ ꯄꯥꯒꯅꯤꯅ ꯍꯣꯔꯦꯟ ꯄꯥꯅꯤ ꯃꯥꯡꯗ ꯑꯐꯕ ꯂꯥꯏꯔꯤꯛꯇꯛꯇꯨ ꯍꯥꯡꯗꯣꯛꯄ ꯉꯝꯗꯦ
ꯎꯝ ꯀꯣꯟꯅ ꯂꯥꯏꯔꯤꯛ ꯄꯥꯅꯤꯡꯁꯨ ꯄꯥ ꯍꯣꯡꯉꯣꯏꯀꯣ ꯂꯥꯏꯔꯤꯛ ꯄꯥꯔꯣ ꯀꯣ
ꯑꯁ ꯀꯣꯁꯥꯏ
ꯑꯗꯨ
ꯌꯨꯝꯒꯤ ꯑꯍꯜ ꯂꯃꯟꯁꯤꯡꯒꯤ ꯈꯜꯂꯒ ꯀꯣꯛ ꯁꯥꯏ
ꯌꯥꯀꯣꯅꯪꯁꯤ ꯇ꯭ꯋꯦꯟꯇꯤ ꯇꯨꯒꯨꯝꯕꯗꯤ ꯑꯣꯏꯔꯝꯅꯤꯀꯣ
ꯅꯪ ꯀꯔꯝꯍꯥꯏꯅ ꯈꯪꯕ꯭ꯔꯣ ꯑꯩꯁ ꯀꯨꯝꯁꯤ ꯑꯣꯏꯈ꯭ꯔꯅꯤ ꯍꯟꯗꯛ ꯑꯣꯏꯈ꯭ꯔꯅꯤ ꯅꯪꯅ ꯍꯧꯖꯤꯛ ꯍꯥꯏꯕꯗꯨꯣ
ꯍꯣꯏ ꯌꯥꯝ ꯂꯥꯏꯕ ꯄꯣꯠꯅꯤ ꯑꯗꯨꯗꯤ
ꯅꯪꯁꯦ ꯑꯩꯉꯣꯟꯗꯒꯤ ꯑꯉꯥꯡ ꯑꯣꯏꯗꯣꯏꯔꯣ ꯑꯍꯟ ꯑꯣꯏꯗꯣꯏꯔꯣ
ꯂꯥꯏꯛ ꯇꯝꯕ ꯂ ꯑꯣꯏꯣꯏꯔꯦ
ꯑꯗꯨ ꯅꯪꯗꯤ
ꯒ꯭ꯔꯦꯖꯨꯑꯦꯁꯟ ꯊꯛꯆꯜꯂꯔꯦ
ꯇ꯭ꯋꯦꯟꯇꯤ ꯐꯣꯔ
ꯒ꯭ꯔꯦꯖꯨꯋꯦꯁꯟ ꯃꯊꯛꯇꯨ ꯇ꯭ꯋꯦꯟꯇꯤ ꯇ꯭ꯋꯦꯟꯇꯤ ꯊ꯭ꯔꯤꯗ ꯂꯣꯏꯕꯅꯦ
ꯑꯗꯨꯗꯤ ꯑꯗꯨ ꯑꯩꯅ ꯍꯥꯏꯕꯗꯤ ꯀꯩꯅꯣꯗꯣ ꯇ꯭ꯋꯦꯟꯇꯤ ꯐꯣꯔ
ꯑꯗꯨ ꯑꯗꯨꯗꯒꯤ ꯆꯍꯤ ꯑꯅꯤ ꯍꯥꯞꯆꯤꯜꯂꯗꯤ
ꯑꯣꯀꯦ ꯀꯦ ꯇꯥꯔꯦ
ꯎꯝ
ꯑꯁ ꯑꯗꯨ ꯑꯩꯗꯤ ꯀꯩꯅꯣ ꯑꯩꯈꯣꯏꯒꯤ ꯑꯩꯈꯣꯏꯅ ꯊꯥꯅꯐꯝꯗꯣ ꯑꯩꯈꯣꯏꯅ ꯋꯥꯔꯤ ꯁꯅꯥꯐꯝꯗꯣ
ꯍꯣꯏ
ꯑꯗꯨꯗꯣ ꯌꯦꯡꯒ ꯃꯣꯏꯅ ꯃꯅꯥ ꯐꯪꯕꯁꯤ ꯂꯣꯏꯔꯦ ꯑꯩꯗꯤ ꯌꯥꯝ ꯍꯩꯌꯦꯅꯦ ꯀꯥꯏꯅ ꯈꯜꯂꯦꯕ
ꯎꯝ
ꯑꯩꯒꯤꯗꯤ ꯑꯃ ꯐꯥꯎꯕ ꯂꯣꯏꯁꯤꯟꯕ ꯉꯝꯗꯦ ꯍꯥꯏꯕꯅꯦꯕ ꯊꯕꯛꯁꯦ
ꯑꯩꯅ ꯐꯖꯅ ꯇꯥꯛꯄꯤꯒꯦꯀꯣ ꯍꯧꯖꯤꯛ ꯂꯣꯏ
ꯑꯩꯅ ꯄꯪꯕꯒꯤ ꯒ꯭ꯌꯥꯟ ꯇꯥꯗ꯭ꯔꯦ ꯑꯩꯅ ꯄꯪꯕꯒꯤꯔ ꯀꯔꯤꯗꯧꯒꯤꯔꯣ
ꯍꯣꯏ ꯍꯣꯏ ꯑꯩꯅ ꯐꯖꯅ ꯀꯩꯅꯣ ꯇꯧꯋ ꯁꯨꯒꯥꯏꯅ ꯇꯥꯛꯄꯤꯒꯦ ꯍꯣꯔꯦꯟ
ꯍꯣꯏ ꯍꯣꯏ ꯍꯣꯏ ꯇꯨꯝꯃꯩꯅ ꯍꯥꯏꯌꯣ ꯑꯗꯨꯅ
ꯅꯪ ꯎꯝ ꯅꯪꯗꯤ ꯅꯪꯅ ꯄꯥꯝꯕ ꯂꯩꯗꯨ ꯀꯩ ꯑꯣꯏꯒꯦ
ꯑꯩꯅ ꯄꯥꯝꯕ ꯂꯩ
ꯎꯝ ꯅꯪ ꯈ꯭ꯋꯥ ꯅꯪ ꯈ꯭ꯋꯥꯏꯗꯗꯒꯤ ꯄꯥꯝꯖꯕ ꯂꯩꯁꯦ ꯀꯩ ꯑꯣꯏꯒꯦ
ꯈꯪ ꯈꯪꯗꯦ ꯑꯗꯨꯗꯤ ꯑꯩꯗꯤ ꯂꯩꯗꯤ ꯂꯩꯇꯦ ꯑꯗꯨꯕꯨ ꯅꯍꯥꯟ ꯑꯩ